ꯍꯜꯂꯣ ꯍꯜꯂꯣ ꯑꯥ ꯑꯥ ꯑꯥ ꯃꯇꯝ ꯈꯔ ꯂꯧꯋꯦꯀꯣ ꯎꯝ ꯃꯈꯣꯟ ꯇꯥꯕꯗꯣꯀꯣ
ꯎꯝ ꯃꯇꯝ ꯍꯣꯏ ꯍꯥꯏꯐꯦꯠ ꯍꯣꯏ ꯇꯦꯟ ꯁꯦꯀꯦꯟꯁ ꯀꯨꯝꯕ ꯂꯧꯋꯦ
ꯑꯗꯨꯃꯥꯏꯅ ꯑꯩ ꯑꯗꯨꯒꯤꯅꯦ ꯑꯩ ꯉꯁꯥꯏ ꯍꯥꯏꯕꯗꯣ ꯑꯩꯗꯤ ꯗꯤꯐ꯭ꯔꯦꯟꯁꯌꯦꯠ ꯇꯧꯕ ꯍꯩ ꯇꯦꯕꯗꯣ ꯔꯧ ꯄꯨꯛꯂꯥꯎꯕꯤ ꯑꯗꯨꯒꯨꯝꯕ ꯗꯤꯐ꯭ꯔꯦꯟꯁꯌꯦꯠ ꯇꯧꯕ ꯍꯩꯇꯦꯕ ꯑꯗꯨꯕꯨ ꯔꯧꯒ ꯇꯦꯜꯁ ꯀꯨꯝꯕꯗꯤ ꯑꯗꯨꯝ ꯐꯖꯅ ꯍꯩꯔꯦꯅꯀꯣ
ꯑꯥ
ꯅꯪꯗꯤ ꯍꯩꯒꯗ꯭ꯔꯥ
ꯗꯤꯐ ꯗꯤꯐ꯭ꯔꯦꯟꯁꯦꯠ ꯇꯧꯕ ꯉꯝꯅꯤ ꯑꯩꯗꯤ ꯑꯝ ꯍꯣꯏ ꯑꯣ ꯔꯧꯒꯨꯝꯕꯗꯤ ꯃꯥꯒꯤ ꯍꯣꯏ ꯈꯤꯇꯪ ꯎꯝ ꯐꯦꯠ ꯌꯥꯎꯗꯦ ꯃꯥꯗꯤ
ꯑꯣ ꯑꯣ
ꯑꯗꯨ ꯍꯣꯏ ꯑꯗꯨꯁꯨ ꯄꯨꯛꯂꯥꯎꯒꯨꯝꯕꯗꯤ ꯈꯤꯇꯪ ꯀꯃꯥꯏꯅ ꯍꯥꯏꯒꯦꯔꯣ ꯐꯦꯠ ꯐꯦꯠꯁ ꯈꯤꯇꯪ ꯍꯣꯏ ꯍꯦꯟꯅ ꯌꯥꯎꯋꯦ
ꯑꯦꯀꯦ ꯑꯩꯗꯤ ꯑꯗꯨꯒꯨꯝꯕꯗꯤ ꯈꯪꯗꯦ ꯑꯩꯗꯤ ꯉꯥ ꯀꯣ ꯅꯪ ꯆꯤꯡꯒꯤ ꯉꯥꯗꯤ ꯆꯥꯕ ꯐꯪꯉꯕ꯭ꯔꯣ
ꯉꯥ ꯐꯪꯉꯦ
ꯑꯣ ꯑꯁ ꯑꯩꯗꯤ ꯆꯤꯡꯒꯤ ꯉꯥ ꯀꯣ ꯀꯔꯤ ꯍꯥꯏꯖꯤꯔꯥ ꯈꯔ ꯄꯤꯛꯔꯒ ꯂꯥꯛꯄꯗꯣ
ꯑꯥ
ꯑꯁ ꯌꯥꯝ ꯍꯥꯎꯋꯦꯅꯦ ꯐꯤꯁꯤꯡꯒꯨꯝꯕ ꯆꯠꯂꯒ ꯑꯣ ꯈꯔ ꯄꯤꯛ ꯑꯗꯨꯒꯨꯝꯕꯅ ꯑꯣꯏꯒꯗ꯭ꯔꯥ ꯑꯗꯨꯒ ꯑꯣ ꯉꯥꯁꯦ ꯈꯔ ꯄꯤꯛ ꯇꯛ ꯇꯧꯔꯒ ꯄꯨꯔꯛꯄꯗꯨꯁꯨ ꯌꯥꯝ ꯇꯦꯁꯁꯨ ꯌꯥꯝ ꯌꯥꯝ ꯇꯣꯉꯥꯜꯂꯦꯅꯦ ꯀꯣ ꯑꯗꯨꯒ ꯃꯣꯏ ꯈꯔꯅ ꯕꯥꯁꯀꯦꯠꯀꯨꯝꯕ ꯁꯦꯝꯔꯒ ꯉꯥ ꯑꯀꯪꯕ ꯌꯣꯟꯕꯗꯣ
ꯑꯣꯐ
ꯑꯗꯨꯁꯨ ꯌꯥꯝ ꯍꯥꯎꯕꯅꯦ ꯇꯦꯁꯁꯦ ꯀꯪꯕꯤꯔꯁꯨ ꯌꯥꯝ ꯍꯥꯎꯕꯗꯣꯀꯣ ꯑꯗꯨꯃꯥꯏꯅ ꯅꯪ ꯀꯩꯅꯣ ꯅꯪ ꯀꯩꯅꯣꯗꯤ ꯆꯥꯈ꯭ꯔꯕ꯭ꯔꯣ ꯐ꯭ꯔꯣꯛꯇꯤ ꯆꯥꯈ꯭ꯔꯕ꯭ꯔꯣ
ꯌꯦꯁ ꯑꯌꯥꯝꯕꯗꯤ ꯍꯣꯏ ꯂꯣꯏ ꯇ꯭ꯔꯥꯏ ꯇꯧꯈ꯭ꯔꯦ ꯔꯦꯕꯤꯠꯁ ꯔꯦꯕꯤꯠꯀꯨꯝꯕ ꯑꯗꯨꯒ ꯁꯒꯣꯜꯒꯨꯝꯕ ꯇ꯭ꯔꯥꯏ ꯇꯧꯗ꯭ꯔꯤ
ꯑ ꯑꯩ ꯔꯦꯕꯤꯠꯇꯤ ꯆꯥꯈ꯭ꯔꯦꯗ ꯔꯦꯕꯤꯠ ꯇꯤꯀꯣ ꯀꯩꯅꯣꯅꯦ ꯋꯥꯏꯠ ꯃꯤꯠꯅꯦ ꯆꯤꯀꯟꯒꯨꯝꯕꯅꯦ ꯃꯥꯒꯤ ꯐ꯭ꯂꯦꯁꯇꯨ ꯀꯣ
ꯆꯤꯛꯀꯟꯒꯨꯝꯅ ꯆꯠꯄ꯭ꯔꯣ ꯑꯣꯔ ꯇꯦꯁꯇ ꯆꯤꯛꯀꯟꯗꯒꯤ ꯈꯔ ꯇꯣꯡꯍꯥꯜꯂꯦ
ꯆꯤꯛꯀꯟꯗꯒꯤ ꯈꯤꯇꯪ ꯇꯣꯡꯉꯥꯟꯅ ꯃꯥꯜꯂꯦꯗ ꯑꯩꯅ ꯈꯟꯕꯗꯀꯣ
ꯎꯝ
ꯑꯗꯨꯕꯨ ꯃꯣꯏ ꯑꯗꯨꯝ ꯋꯥꯏꯠ ꯃꯤꯠ ꯑꯣꯏꯔꯒ ꯑ ꯑꯗꯨꯝ ꯍꯥꯎꯋꯦꯗ ꯍꯥꯎꯋꯦ ꯃꯁꯛꯁꯨ ꯑꯗꯨꯝ ꯐꯖꯕꯀꯣ ꯐꯖꯔꯒ ꯑꯗꯨꯝ ꯍꯥꯎꯕꯁꯨ ꯑꯗꯨꯝ ꯍꯥꯎꯋꯦ
ꯎꯝ ꯃꯣꯏ ꯃꯣꯏ ꯃꯣꯏꯒꯤ ꯃꯇꯣꯡꯗꯣ ꯐꯦꯠꯇꯤ ꯇꯧ ꯑꯣꯔꯥꯛꯑꯣ ꯑꯗꯨꯝ ꯄ꯭ꯂꯦꯟ ꯄ꯭ꯂꯦꯟꯗ ꯆꯠꯂꯦ ꯑꯗꯨꯝ
ꯎ ꯃꯣꯏꯁꯦ ꯈꯪꯗꯦꯅꯦ ꯑꯩꯗꯤ ꯃꯇꯣꯡꯁꯦ ꯃꯇꯣꯡ ꯍꯥꯏꯕꯁꯦ ꯀꯔꯤꯔꯣ ꯐ꯭ꯂꯦꯁꯅ ꯐ꯭ꯂꯦꯁ ꯑ ꯑꯗꯨꯗꯤ ꯍꯣꯏ ꯑꯗꯨꯝ ꯀꯩꯅꯣ ꯇꯧꯋꯦ ꯐ꯭ꯂꯦꯁꯇꯨꯗꯤ ꯌꯥꯝ ꯐꯖꯩꯌꯦ ꯃꯣꯏꯒꯤ ꯇꯦꯛꯁꯆꯔꯗꯨꯣ ꯀꯣ
ꯑꯥ
ꯉꯧꯔꯒ ꯑꯗꯨꯝ ꯐꯖꯅ ꯇꯧꯋꯦ ꯑꯗꯨꯒ ꯐꯦꯠꯁ ꯐꯦꯠꯁꯨ ꯂꯩꯔꯝꯒꯅꯤꯗ ꯑꯩꯅ ꯐꯦꯠꯁꯨ ꯅꯤꯡꯁꯤꯡꯗ꯭ꯔꯦ ꯑꯩꯁꯦ ꯃꯁꯥꯅ ꯐꯦꯠꯁꯦ ꯀꯔꯤꯁꯨ ꯆꯥꯗꯦ ꯉꯥꯒꯤ ꯐꯦꯠꯁꯨ ꯆꯥꯗꯦ ꯄꯣꯛꯀꯤ ꯐꯦꯠꯁꯨ ꯆꯥꯗꯕꯅꯤꯅ ꯔꯦꯕꯤꯠꯀꯤ ꯏꯟꯁꯥꯡ ꯆꯥꯕꯗꯣ ꯐꯦꯠꯁꯇꯤ ꯑꯩ ꯃꯦꯃꯣꯔꯤ ꯂꯩꯇ꯭ꯔꯦ ꯀꯨꯝꯕꯗꯤ ꯇꯣꯏꯅ ꯆꯥꯕ ꯐꯪꯗꯦꯅꯀꯣ ꯑꯗꯨꯝ ꯃꯔꯛ ꯃꯔꯛꯇ ꯀꯩꯅꯣ ꯎꯝ ꯎꯝ ꯈꯛꯇ ꯆꯥꯕ ꯐꯪꯕꯅꯤꯅ ꯑꯩꯅ ꯆꯥꯕ ꯃꯇꯝꯗꯣ ꯐꯦꯠꯁꯇꯨ ꯅꯤꯡꯁꯤꯡꯗ꯭ꯔꯦꯅꯦ
ꯑꯣꯀꯦ
ꯑꯗꯨ ꯈꯔ ꯍꯦꯜꯗꯤ ꯑꯣꯏꯕ ꯈꯈꯣꯏꯗꯤ ꯂꯩꯔꯝꯒꯅꯤꯅ ꯐꯦꯠꯁꯨ ꯔꯦꯄꯤꯠꯁꯨ
ꯍꯣꯏ ꯐꯦꯠꯁꯦ ꯑꯣꯃꯦꯒꯥ ꯉꯥ ꯉꯥꯒꯤ ꯑꯣꯃꯦꯒꯥ ꯍꯥꯏꯕꯗꯨ ꯀꯣ ꯑꯗꯨ ꯉꯥꯛꯇ ꯀꯥꯟꯅꯩ ꯑꯇꯣꯞꯄꯒꯤꯗꯤ ꯀꯥꯟꯅꯕ ꯌꯥꯝ ꯄꯥꯎ ꯌꯥꯎꯗꯦ ꯍꯣꯏ
ꯎꯝ
ꯑꯣꯛꯁꯥꯒꯤ ꯁꯦꯁ ꯀꯨꯝꯕꯗꯤ ꯍꯣꯏ ꯈꯤꯇꯪ ꯐꯖꯕ ꯍꯣꯏ ꯀꯥꯟꯅꯕ ꯌꯥꯝ ꯄꯥꯎꯗꯦ ꯍꯣꯏ
ꯎꯝ
ꯑꯗꯨꯗꯤ ꯅꯪ ꯅꯣꯏ ꯅꯣꯏꯗꯤ ꯑꯣꯛꯁꯥꯒꯨꯝꯗꯤ ꯆꯥꯒꯟꯕ꯭ꯔꯣ ꯆꯥꯒꯟꯗꯦ
ꯑꯩꯈꯣꯏꯁꯦ ꯑꯣꯛꯁꯥꯁꯦ ꯑꯗꯨꯝ ꯑꯗꯨꯝ ꯍꯣꯏ ꯆꯥꯏ ꯑꯦ ꯑꯣꯛꯁꯥ ꯍꯟꯗꯛꯁꯦ ꯄꯥꯛ ꯆꯥꯕ ꯐꯪꯗ꯭ꯔꯦ ꯍꯥꯏꯕꯗꯤ ꯑꯩꯅ ꯍꯧꯖꯤꯛ ꯂꯩꯔꯤꯕꯁꯤ ꯑꯩꯒꯤ ꯍꯁꯕꯦꯟꯒꯤ ꯁꯤꯁꯇꯔ ꯑꯩꯈꯣꯏ ꯐꯦꯃꯤꯂꯤꯒ ꯂꯩꯃꯤꯟꯅꯩꯑꯦꯕꯀꯣ ꯑꯗꯨꯒ ꯃꯣꯏꯁꯦ ꯀꯩꯅꯣ ꯑꯣꯏꯕ ꯑꯣꯛꯁꯥꯁꯦ ꯆꯥꯗꯕ
ꯑꯣꯀꯦ
ꯑꯗꯨꯒꯤ ꯑꯩꯈꯣꯏ ꯁꯦꯝ ꯀꯤꯠꯆꯟ ꯁꯌꯥꯔꯤꯡ ꯇꯧꯕꯅꯤꯅ ꯆꯥꯗꯕ ꯏꯟꯁꯥꯡꯗꯣ ꯏꯟꯁꯥꯡ ꯑꯅꯤ ꯑꯅꯤ ꯊꯣꯛꯑꯒ ꯊꯣꯡꯕ ꯁꯔꯨꯛꯀꯤꯗꯤ ꯀꯩꯅꯣ ꯇꯧ
ꯃꯣꯏ ꯔꯤꯂꯤꯖꯦꯟꯒꯨꯝꯕ
ꯑꯣ ꯑꯣ ꯍꯣꯏ ꯍꯣꯏ ꯑꯗꯨꯒꯤꯀꯣ
ꯎꯝ ꯃꯨ ꯃꯨꯁꯂꯤꯝꯔꯣ
ꯅꯠꯇꯦ ꯅꯠꯇꯦ ꯅꯠꯇꯦ ꯀꯩꯅꯣꯅꯦ ꯎꯝ ꯁꯥꯚꯦꯟ ꯗꯦ
ꯑꯥ ꯑꯣꯀꯦ ꯑꯣꯀꯦ ꯑꯣꯀꯦ ꯁꯨꯔ ꯁꯨꯔ
ꯑꯗꯨꯗꯒꯤ ꯎꯝ ꯑꯗꯨꯏ ꯃꯣꯏ ꯆꯥꯗꯅꯤꯀꯣ ꯎꯝ ꯑꯗꯨꯒꯤ ꯑꯗꯨꯝ ꯍꯣꯏ ꯑꯗꯨꯝ ꯀꯩꯅꯣ ꯇꯧꯋꯦꯗ ꯄꯥꯛ ꯆꯥꯗ꯭ꯔꯦ ꯑꯩꯈꯣꯏꯁꯨ ꯑꯗꯣ ꯄꯥꯝꯗꯤ ꯄꯥꯝꯃꯦ ꯃꯔꯛ ꯃꯔꯛꯇꯗꯤ ꯗꯨꯝ ꯆꯥꯅꯤꯡꯃꯟ ꯈ꯭ꯔꯗꯤ ꯑꯗꯨꯝ ꯂꯧꯔꯣ ꯆꯥꯑꯥꯗ ꯎꯝꯍꯨꯝ ꯑ
ꯁꯟ ꯑ ꯅꯪ ꯀꯩ ꯇꯧꯋꯤ ꯍꯨꯏꯗꯤ ꯀꯩ ꯇꯧꯋꯏ ꯀꯃꯥꯏꯅ ꯄꯥꯡꯈꯠꯂꯛꯄ
ꯑꯩꯁꯦ ꯈꯪꯗꯦ ꯗꯨꯝ ꯀꯔꯤ ꯍꯥꯏꯁꯤꯔꯥ ꯈꯪꯗꯦ ꯑꯉꯥꯡ ꯀꯥꯟꯗꯒꯤꯀꯣ ꯑꯗꯨꯝ ꯆꯥꯔꯛꯄꯁꯦ ꯃꯥꯒꯤ ꯇꯦꯁꯇꯣ ꯗꯨꯝ ꯄꯥꯝꯕꯒꯤꯔ ꯈꯪꯗꯦ ꯑꯩꯁꯦ ꯑꯗꯨꯝ ꯑꯇꯩ ꯃꯤꯠꯁꯇꯒꯤ ꯑꯇꯩ ꯃꯤꯠ ꯑꯇꯩ ꯃꯤꯠꯇꯒ ꯀꯝꯄꯦꯌꯔ ꯇꯧꯔꯗꯤ ꯑꯗꯨꯝ ꯑꯗꯨꯅ ꯍꯦꯟꯅ ꯄꯥꯝꯃꯦ
ꯑꯣꯈꯦ
ꯑꯣꯡ ꯑꯗꯨꯒꯤ ꯎꯝ
ꯅꯪ ꯅꯪꯗꯤ ꯗꯣꯛ ꯂꯕꯥꯔꯔꯣ ꯑꯩꯕꯨꯗꯤ ꯗꯣꯛ ꯂꯕꯥꯔ ꯅꯦꯕꯀꯣ ꯑꯗꯨꯁꯨ
ꯀꯦꯠꯀ ꯗꯣꯛ ꯍꯥꯏꯔꯗꯤ ꯗꯣꯛ ꯍꯦꯟꯅ ꯅꯨꯡꯁꯤꯌꯦꯗ ꯑꯗꯨꯕꯨ ꯃꯤ ꯑꯇꯩꯈꯣꯏꯒꯨ ꯍꯨꯏ ꯍꯥꯏꯔꯗꯤ ꯈꯔ ꯀꯤꯌꯦꯗ ꯍꯥꯏꯕꯗꯤ ꯆꯤꯛꯔꯛꯀꯗ꯭ꯔꯥ ꯍꯥꯏꯕꯒꯨꯝꯕꯀꯣ ꯑꯗꯨꯕꯨ ꯃꯁꯛꯀꯨꯝꯕ ꯌꯥꯝ ꯅꯨꯡꯁꯤꯕ ꯎꯔꯗꯤ ꯑꯗꯨꯝ ꯎ ꯑꯥ ꯅꯨꯡꯁꯤꯕꯗꯣ ꯑꯗꯨꯕꯨ ꯍꯧꯗꯣꯡꯗꯤ ꯃꯁꯛ ꯌꯥꯝ ꯅꯨꯡꯁꯤꯕ ꯎꯔꯁꯨ ꯅꯨꯡꯁꯤꯗꯅ ꯀꯔꯤꯒꯤꯔꯥ ꯈꯪꯗꯦ ꯑꯩꯒꯤ ꯑꯩꯒꯤ ꯀꯩꯅꯣꯗꯒꯤ ꯊꯣꯛꯇꯦꯕ
ꯍꯣꯏ ꯍꯣꯗꯣꯡꯗꯤ ꯅꯨꯡꯁꯤ ꯐꯤꯚꯔ ꯍꯥꯏꯕꯁꯦ ꯐꯩ ꯃꯣꯏꯗꯤ ꯑ ꯍꯣꯏ ꯄꯨꯔꯥ ꯃꯣꯏ ꯑꯥ ꯍꯣꯏ ꯑꯥ ꯕꯣꯁ ꯕꯣꯁꯤꯅꯤꯖꯔꯒꯨꯝꯕ ꯌꯥꯎꯋꯦ ꯑꯃ ꯃꯣꯏ ꯍꯣꯏ ꯃꯦꯅꯦꯖꯔꯒꯨꯝꯕꯒꯤ
ꯑ
ꯑꯗꯨꯒꯤ ꯑꯩ ꯑꯥꯥ ꯍꯧꯗꯣꯡꯗꯤ ꯀꯌꯥꯝ ꯀꯩꯅꯣ ꯇꯧꯗꯦ ꯗꯣꯛꯄꯨꯗꯤ ꯗꯣꯛ ꯂꯕꯔ ꯑꯗꯨꯝ ꯑꯣꯏ ꯍꯥꯏꯕ ꯇꯥꯔꯦꯅꯦ ꯗꯨꯝ ꯎꯔꯗꯤ ꯌꯥꯝ ꯀꯩꯍꯥꯏꯁꯤ꯭ꯔꯥ ꯌꯥꯝ ꯅꯨꯡꯁꯤꯕ ꯑꯃꯗꯤ ꯊꯣꯛꯑꯦ ꯑꯗꯨꯕꯨ ꯃꯤ ꯈꯔꯒꯤ ꯍꯨꯏ ꯈꯔ ꯂꯩꯗꯅꯀꯣ
ꯑ
ꯈꯔꯥ ꯐꯤꯔꯣꯁꯤꯌꯁ ꯑꯣꯏꯔꯒ ꯃꯤꯕꯨ ꯑꯇꯦꯛꯀꯨꯝꯕ ꯇꯧꯅꯤꯡꯕ ꯈꯣꯏꯗꯨꯗꯤ ꯈꯔ ꯇꯜꯂꯦꯗ ꯑꯗꯨꯕꯨ ꯌꯥꯝ ꯅꯨꯡꯁꯤꯅ ꯃꯕꯨꯛ ꯐꯥꯔꯒ ꯅꯠꯇ꯭ꯔꯒ ꯂꯩꯗꯅ ꯑꯩꯈꯣꯏꯒꯤ ꯑꯣꯟ ꯄꯦꯠ ꯑꯣꯏꯕꯒꯨꯝꯕꯗꯨꯗꯤ ꯌꯥꯝ ꯅꯨꯡꯁꯤꯌꯦꯗ
ꯑꯣꯀꯦ ꯍꯨꯏ ꯍꯨꯏꯕꯨ ꯀꯩꯅꯣ ꯁꯥꯒꯨꯝꯕꯅꯗꯤ ꯆꯤꯛꯈ꯭ꯔꯕꯣ ꯍꯨꯏꯒꯨꯝꯕꯅꯗꯤ ꯅꯪꯗꯣ
ꯑꯩ ꯑꯁꯨꯛ ꯆꯤꯛ ꯆꯤꯛꯇ꯭ꯔꯦ ꯑꯗꯨꯗꯤ ꯑꯗꯨ ꯍꯨꯏ ꯍꯨꯏ ꯆꯤꯛꯄꯗꯤ ꯃꯤ ꯁꯤꯕꯁꯨ ꯌꯥꯎꯋꯦꯅꯀꯣ
ꯑꯥ ꯔꯦꯕꯤꯁꯀꯨꯝꯃꯅꯀꯣ
ꯍꯣꯏ ꯍꯣꯏ ꯑꯗꯨꯃꯥꯏꯅ ꯑꯗꯨꯒꯨꯝꯕꯗꯤ ꯍꯧꯖꯤꯛ ꯐꯥꯎꯗꯤ ꯑꯩꯕꯨꯗꯤ ꯆꯤꯛꯄꯤꯗ꯭ꯔꯦ ꯅꯪꯕꯨꯗꯤ ꯆꯤꯛꯔꯕ꯭ꯔꯣ
ꯑꯅꯤꯔꯛ ꯁꯤꯈꯔꯦꯗ
ꯀꯞꯄ꯭ꯔꯥꯗꯣ ꯆꯍꯤ ꯀꯌꯥꯅ ꯆꯤꯛꯄꯤꯕ꯭ꯔꯣ
ꯑꯁ ꯀꯥ꯭ꯂꯁ ꯄꯤꯛꯄꯥꯀꯟꯗꯅꯦꯗ ꯀ꯭ꯂꯥꯁ ꯇꯨ ꯊ꯭ꯔꯤ ꯒꯨꯝꯃ ꯗ ꯑꯃ ꯈꯨꯏ ꯑꯉꯥꯎꯕ ꯑꯃꯅꯀꯣ
ꯑꯁ ꯑꯗꯨꯗꯤ ꯐꯖꯟꯅ ꯆꯤꯛ ꯅꯪ ꯀꯥꯞꯔꯝꯃꯅꯤ ꯑꯗꯨꯗꯤ
ꯀꯞꯇꯦꯗ ꯑꯗꯨꯁꯨ ꯍꯣꯏ ꯑꯑꯥ ꯆꯤꯛꯄ ꯀꯥꯟꯗ ꯈꯨꯨꯠꯅ ꯊꯤꯜꯂꯦ ꯑ ꯑꯗ ꯍꯨꯏꯅ ꯍꯨꯏꯅ ꯆꯤꯛꯄ ꯀꯥꯟꯗ ꯀꯞꯇꯦ ꯑꯗꯨꯁꯨ ꯍꯨꯏꯅ ꯆꯤꯛꯄ ꯂꯣꯏꯕ ꯀꯥꯟꯗ ꯑꯩꯈꯣꯏ ꯏꯃꯥꯅ ꯆꯩꯅ ꯐꯨꯔꯦ ꯑꯗꯨꯑꯣꯢ ꯑꯗꯨ ꯑꯣꯏꯅ ꯀꯥꯞꯄꯦ
ꯑꯣ ꯑꯗꯨ ꯀꯃꯥꯏꯅ ꯅꯪ ꯂꯝꯕꯤ ꯆꯠꯂ ꯂꯩꯕꯗ ꯆꯤꯛꯄꯤꯕ꯭ꯔꯣ ꯀꯃꯥꯏ
ꯃꯣꯏꯁꯦ ꯃꯣꯏ ꯑꯩ ꯑꯩꯒꯤ ꯅꯦꯕꯔꯁꯦ ꯍꯨꯏ ꯑꯉꯥꯎꯕ ꯆꯤꯛꯀꯟꯕ ꯑꯩ ꯑꯩ ꯉꯥꯛꯇꯁꯨ ꯅꯠꯇꯦꯕꯀꯣ
ꯑꯥ
ꯑꯦꯟ ꯑꯩꯈꯣꯏ ꯅꯦꯕꯔ ꯂꯣꯏꯅꯃꯛꯅ ꯂꯣꯏ ꯀꯝꯄ꯭ꯂꯦꯟꯗꯤ ꯂꯥꯛꯄꯅꯦꯕ ꯑꯗꯨꯁꯨ ꯃꯣꯏꯁꯦ ꯍꯨꯏ ꯅꯨ ꯅꯨꯡꯁꯤꯕꯒꯤ ꯑꯃꯨꯛ ꯑꯃꯛ ꯅꯨꯡꯁꯤꯔꯗꯤ ꯊꯛꯂꯨ ꯈꯤꯇꯪ ꯆꯤꯛꯀꯠꯂꯁꯨ ꯍꯣꯏ ꯃꯤ ꯂꯣꯏꯅꯃꯛ ꯆꯤꯛꯑꯁꯨ ꯃꯄꯨꯒꯨꯝꯕꯗꯤ ꯆꯤꯛꯇꯦꯅ
ꯍꯣꯏ ꯍꯣꯏ
ꯍꯣꯏ ꯑꯗꯨꯒꯤ ꯑꯩꯈꯣꯏꯒꯨꯝꯕꯗꯤ ꯍꯣꯏ ꯍꯦꯛ ꯎꯕ ꯆꯦꯠ ꯇꯅꯥꯕ ꯍꯧꯅꯦ ꯑꯗꯨꯒ ꯆꯤꯛ
ꯍꯨꯏꯗꯤ ꯀꯤ ꯍꯥꯏꯕꯗꯤ ꯎꯝ ꯔꯦꯕꯤꯁ ꯅꯥꯔꯒ ꯑꯗꯨꯝ ꯃꯤ ꯁꯤꯕꯁꯨ ꯌꯥꯎꯕꯒꯤꯀꯣ
ꯑꯗꯨꯣ ꯚꯦꯛꯁꯤꯅꯦꯁꯟ ꯑꯍꯣꯏ ꯆꯤꯛꯄ ꯀꯥꯟꯗ ꯍꯨꯏꯒꯨꯝꯕ ꯑꯣ ꯀꯩꯅꯣ ꯁꯥꯒꯨꯝꯕꯅ ꯆꯤꯛꯄ ꯀꯥꯟꯗ ꯈꯤꯇꯪ ꯃꯣꯏ ꯃꯇꯧꯗꯨ ꯈꯔ ꯇꯣꯉꯥꯟꯅ ꯃꯁꯛ ꯇꯨ ꯇꯣꯉꯥꯟꯅ ꯑꯣ ꯑꯩꯍ ꯇꯣꯉꯥꯟꯅ ꯎꯔꯗꯤ ꯚꯦꯛꯁꯤꯅꯦꯁꯟ ꯀꯥꯞꯄꯅ ꯈ꯭ꯣꯏ ꯐꯩ
ꯑꯥꯎ ꯍꯣꯏ ꯑꯗꯨ ꯅꯪ ꯅꯪ ꯅꯪ ꯀꯩꯅꯣ ꯑꯣꯏꯅꯦ ꯂꯛꯀꯤ ꯑꯣꯢꯌꯦꯅꯦ ꯍꯨꯏ ꯑꯉꯥꯎꯕꯅ ꯆꯤꯛꯔꯒꯁꯨ ꯑꯗꯨꯝ ꯁꯔꯕꯥꯏꯞ ꯇꯧꯕꯗꯣ
ꯚꯦꯛꯁꯤꯟ ꯚꯦꯛꯁꯤꯟ ꯂꯣꯏ ꯂꯩꯗꯅ ꯑꯗꯨꯒꯤ ꯀꯥꯕꯨꯗꯤ ꯀꯩꯁꯨ ꯇꯧꯗꯦꯗ
ꯑꯣꯎ
ꯑꯩ ꯕ꯭ꯔꯗꯔ ꯐꯥꯎꯁꯨ ꯆꯤꯛꯈ꯭ꯔꯕꯅꯦ ꯑꯗꯣ
ꯑ ꯎꯝ ꯑꯌꯥ ꯅꯪ ꯍꯨꯖꯤꯛ ꯍꯨꯏ ꯆꯤꯛꯄꯒꯤ ꯋꯥꯔꯤ ꯍꯥꯏꯔꯒ ꯅꯍꯥꯟ ꯑ ꯁꯣꯁ꯭ꯌꯦꯦꯜ ꯃꯦꯗꯤꯌꯥꯗ ꯑꯉꯥꯡ ꯑꯃꯕꯨ ꯃꯄꯥꯥꯟꯂꯝꯗꯅꯤꯀꯣ ꯑꯩꯈꯣꯏ ꯂꯝꯗ ꯅꯠꯇꯦ ꯃꯄꯥꯟ ꯂꯝꯗ ꯏꯁꯇ꯭ꯔꯤꯠ ꯗꯣꯛꯁ ꯌꯥꯝ ꯂꯩꯌꯦꯅ ꯀꯨꯝꯕ ꯀꯣ ꯑꯗꯨ ꯑꯉꯥꯡꯁꯦ ꯑꯗꯨꯝ ꯊꯣꯛꯄꯗꯨꯗ ꯍꯨꯏ ꯑꯃꯅ ꯆꯤꯛꯄ ꯍꯧꯕꯗ ꯂꯣꯏꯅ ꯂꯥꯛꯑꯒ ꯆꯤꯛꯄ ꯕꯤꯗꯤꯑꯣꯗꯣ ꯑꯩꯅ ꯎꯕꯀꯣ ꯑꯗꯨꯒ ꯍꯨꯖꯤꯛꯀꯤ ꯑꯉꯥꯡꯁꯦ ꯄꯤꯛꯑꯦꯗ ꯊ꯭ꯔꯤ ꯢꯌꯔꯁ ꯐꯣꯔ ꯌꯔꯁ ꯀꯨꯝꯕ ꯈꯛ ꯑꯣꯏꯔꯝꯈꯤꯒꯅꯤꯗ ꯄꯤꯛꯏꯌꯦ ꯌꯥꯝ ꯑꯗꯣ ꯐꯣꯔꯇꯤ ꯐꯥꯏꯞ ꯁ꯭ꯇꯤꯆ ꯍꯥꯏꯕ꯭ꯔꯥ ꯐꯣꯔꯇꯤ ꯁ꯭ꯇꯤꯆ ꯑ ꯀꯩꯅꯣ ꯇꯧꯋꯦ ꯍꯥꯏꯌꯦ ꯍꯨꯏꯅ ꯆꯤꯛꯄꯤꯕꯒꯤꯀꯣ
ꯑꯣꯀꯦ ꯑꯣꯀꯦ
ꯚꯤꯗꯤꯑꯣ ꯎꯕꯗ ꯌꯥꯝ ꯅꯨꯡꯉꯥꯏꯇꯕ ꯍꯨꯏ ꯃꯌꯥꯝꯅ ꯂꯣꯏꯅ ꯂꯥꯛꯑꯔꯒ ꯆꯤꯛꯄꯗꯣ
ꯑꯥ
ꯎꯕꯗ ꯀꯔꯤ ꯍꯥꯏꯁꯤꯔꯥ ꯋꯥꯈꯟꯗꯣ ꯌꯥꯝ ꯀꯩꯅꯣ ꯄꯦꯟꯗꯕꯗꯣ ꯀꯣ
ꯎꯝ ꯑꯣꯀꯦ ꯍꯣꯏ ꯍꯣꯏ ꯏꯁꯇ꯭ꯔꯦ ꯗꯣꯛ ꯁꯇꯨꯃꯁꯨ ꯍꯣꯏ ꯚꯦꯔꯥ ꯌꯥꯝ ꯂꯩꯕꯅꯦ ꯍꯣꯏ
ꯍꯣꯏ ꯑꯩꯈꯣꯏ ꯑꯁꯤꯗꯗꯤꯄꯥꯛ ꯂꯩꯇꯦꯅꯀꯣ ꯑꯩꯈꯣꯏ
ꯍꯣꯏ ꯍꯣꯏ ꯏꯁꯇ꯭ꯔꯦ ꯏꯁꯇ꯭ꯔꯦ ꯌꯥꯝ ꯄꯥꯛ ꯂꯩꯇꯦ ꯀꯩꯅꯣ ꯍꯥꯏꯗꯤ ꯑꯩꯈꯣꯏꯗꯤ ꯍꯨꯏ ꯂꯣꯏ ꯆꯥꯕꯒꯤ ꯇ꯭ꯔꯦ ꯍꯦꯛ ꯐꯪꯉꯗꯤ ꯆꯥꯊꯣꯛꯈ꯭ꯔꯕꯅꯤꯀꯣ ꯏꯟꯗꯤꯌꯥ ꯐꯥꯎꯁꯨ ꯏꯁꯇ꯭ꯔꯤꯠ ꯏꯁꯇ꯭ꯔꯤꯠ ꯗꯣꯛꯁ ꯃꯣꯏꯕꯨꯗꯤ ꯍꯨꯏꯖꯥ ꯆꯥꯗꯦꯅ ꯑꯗꯨꯒꯤ ꯏꯁꯇ꯭ꯔꯤꯠ ꯗꯣꯛꯁ ꯌꯥꯝ ꯂꯩ ꯃꯅꯤꯄꯨꯔꯗꯗꯤ ꯏꯁꯇ꯭ꯔꯤꯠ ꯗꯣꯛꯁ ꯁꯇ꯭ꯔꯤꯠ ꯗꯣꯛꯁ ꯑꯍꯣꯏ ꯏꯁꯇ꯭ꯔꯤꯇꯣꯛꯁ ꯂꯩꯇ꯭ꯔꯁꯨ ꯃꯤꯒꯤ ꯐꯥꯎ ꯍꯨꯏꯐꯥꯎꯁꯨ ꯍꯨꯔꯜꯂꯒ ꯊꯣꯡ ꯈ꯭ꯔꯦꯅ
ꯑꯩ ꯏꯃꯥꯟꯅꯕ ꯑꯩꯈꯣꯏꯒꯤ ꯍꯨꯏ ꯍꯥꯎꯐꯨ -ꯍꯥꯎꯐꯨ ꯑꯁꯦꯡꯕꯅꯦꯕꯀꯣ ꯑꯥ ꯈꯔ ꯃꯄꯥꯟ ꯆꯦꯟ-ꯆꯦꯟꯊꯣꯛꯀꯟꯕꯀꯣ ꯑꯗꯣ ꯃꯤꯅ ꯑꯍꯣꯏ ꯌꯣꯟ-ꯌꯣꯟꯊꯣꯛꯄꯤꯈ꯭ꯔꯥꯕ ꯍꯥꯏꯇꯥ꯭ꯔꯦ
ꯑꯣ
ꯑꯃꯨꯛꯀ ꯑꯥ ꯑꯗꯥꯒꯤ ꯃꯅꯤꯄꯨꯔꯅꯗꯤ ꯑꯃꯨꯛꯀ ꯑꯕꯣꯆꯤꯠꯇ ꯂꯥꯛꯄꯀꯣ
ꯑꯣ ꯑꯗꯨꯅꯦ ꯑꯗꯨꯒꯤ ꯑꯃꯔꯣꯝꯗ ꯍꯥꯏꯔꯗꯤ ꯑꯗꯨꯒꯨꯝꯕ ꯍꯨꯏ ꯌꯥꯝ ꯂꯩꯇꯕꯁꯨ ꯑꯗꯨꯝ ꯐꯩꯌꯦꯀꯣ
ꯍꯣꯏ
ꯆꯠꯊꯣꯛꯄ ꯀꯥꯟꯗ ꯍꯨꯏꯅꯁꯨ ꯑꯗꯨꯝ ꯈꯣꯡꯔꯥꯒ ꯑꯗꯨꯝ ꯇꯥꯟꯅꯔꯛꯄꯗꯨꯁꯨ ꯌꯥꯝ ꯆꯠꯄ ꯅꯨꯡꯉꯥꯏꯇꯕꯅꯦ ꯂꯝꯕꯤꯗꯀꯣ꯫
ꯆꯨꯝꯃꯦ ꯆꯨꯝꯃꯦ
ꯀꯤꯔꯥꯒ ꯑꯗꯨꯝ ꯇꯧꯔꯥ ꯂꯩꯕꯗꯣ꯫
ꯎꯝ ꯑꯩꯈꯣꯏꯒꯤ ꯃꯅꯤꯄꯨꯔꯒꯤꯗꯤ ꯃꯁꯥꯒꯤ ꯌꯨꯝ ꯌꯨꯝꯒꯤ ꯍꯣꯏ ꯍꯨꯏ ꯉꯥꯛꯇꯅ ꯊꯣꯛꯄ ꯑꯗꯨ ꯈꯠꯇꯅꯤꯗ ꯑꯌꯥꯝꯕꯗꯤ ꯏꯁꯇ꯭ꯔꯤꯠ ꯗꯣꯛꯁꯇꯤ ꯌꯥꯝ ꯄꯥꯛ ꯂꯩꯇꯦ꯫
ꯄꯥꯛ ꯂꯩꯇꯦ ꯍꫭꯏ ꯎꯝ
ꯂꯩꯁꯨ
ꯃꯤ ꯈꯔꯥꯁꯤꯡꯅ ꯑꯗꯨꯝ ꯍꯣꯏ
ꯑꯗꯨꯅꯦ
ꯅꯪ ꯑꯗꯨ ꯅꯪ ꯍꯨꯏ ꯍꯨꯏꯗꯤ ꯀꯩ ꯀꯩ ꯇꯧꯕꯒꯤ ꯄꯥꯝꯈ꯭ꯔꯥꯕꯣ ꯍꯨꯏ ꯍꯨꯏꯖꯦ
ꯍꯨꯏꯁꯤꯅꯤ ꯈꯪꯗꯦ ꯑꯩ ꯍꯨꯏꯁꯤꯗꯤ ꯀꯔꯤ ꯍꯥꯏꯁꯤꯔꯥ ꯃꯣꯏꯁꯦ ꯌꯥꯝꯅ ꯂꯥꯚꯦꯕꯜ ꯑꯣꯏꯌꯦ ꯍꯥꯏꯕ ꯇꯥꯔꯦ ꯍꯥꯏꯕꯗꯤ ꯑꯩꯈꯣꯏꯅ ꯊꯕꯛ ꯀꯨꯝꯕ ꯆꯠꯂꯒ ꯍꯜꯂꯛꯔꯁꯨ ꯌꯥꯝ ꯍꯔꯥꯎꯔꯒ ꯑꯈꯣꯏꯕꯨ ꯅꯝꯕ ꯂꯥꯛꯂꯒ ꯃꯍꯣꯏꯒꯤ ꯇꯦꯜꯗꯨꯀꯣ ꯁ꯭ꯋꯤꯡ ꯇꯧꯔꯒ ꯑꯗꯨꯝ ꯂꯥꯛ ꯍꯥꯏꯕꯗꯤ ꯌꯥꯝꯅ ꯀꯔꯤ ꯍꯥꯏꯁꯤꯔꯥ ꯈꯪꯕꯗꯣ ꯃꯄꯨꯁꯤꯡꯕꯨꯀꯣ ꯑꯗꯨꯒꯨꯝꯕꯗꯣ ꯑꯩꯉꯣꯟꯗ ꯑꯗꯨꯒꯨꯝꯕꯗꯣ ꯑꯩꯉꯣꯟꯗ ꯌꯥꯝ ꯀꯔꯤ ꯍꯥꯏꯁꯤꯔꯥ ꯌꯥꯝ ꯇꯆ ꯇꯧꯕ ꯍꯥꯏꯕ ꯇꯥꯔꯦ ꯍꯧꯗꯣꯡꯒꯨꯝꯕꯗꯤꯀꯣ ꯑꯗꯨ ꯊꯕꯛ ꯆꯠꯂ ꯌꯨꯝ ꯍꯜꯂ ꯀꯔꯤꯁꯨ ꯂꯥꯛꯇꯕꯅꯦ꯫
ꯂꯥꯛꯇꯦ ꯁꯨ ꯂꯥꯛꯑꯣꯏ ꯅꯪ ꯍꯤꯡꯉꯦ ꯍꯥꯏꯔꯁꯨ ꯈꯪꯉꯣꯏ ꯑꯗꯨꯁꯨ ꯅꯪ ꯆꯥꯛ ꯄꯤꯖꯒꯅꯤ ꯍꯥꯏꯕ ꯉꯥꯛꯇꯗ
ꯑꯥ ꯃꯣꯏꯅ ꯆꯥꯛꯀꯨꯝꯕ ꯆꯥꯅꯤꯔꯒ ꯉꯥꯒꯨꯝꯕ ꯆꯥꯅꯤꯡꯉꯦ ꯍꯥꯏꯔꯗꯤꯀꯣ ꯈꯣꯡꯗꯨꯗ ꯑꯗꯨꯝ ꯑꯥ ꯑꯗꯨꯒꯨꯝꯕ ꯑꯗꯨ ꯃꯇꯝꯗ ꯈꯛ ꯇꯥ ꯑꯗꯨꯕꯨ ꯍꯨꯏꯁꯤꯗꯤ ꯈꯪꯗꯦꯅꯦ ꯌꯥꯝ ꯅꯨꯡꯁꯤꯌꯦꯅꯦ ꯊꯕꯛ ꯆꯠꯂ ꯍꯜꯂꯛꯂꯁꯨ ꯍꯨꯏꯁꯤꯅ ꯍꯥꯟꯅ ꯋꯦꯜꯀꯝ ꯇꯧꯔꯛ ꯑꯩꯈꯣꯏꯕꯨ ꯅꯝꯔꯥꯒꯀꯣ ꯑꯗꯨꯝ ꯀꯔꯤ ꯍꯥꯏꯁꯤꯔꯥ ꯈꯪꯗꯦ꯫ ꯌꯥꯝꯅ ꯅꯨꯡꯁꯤꯕ ꯑꯃ ꯂꯩꯌꯦ ꯃꯥꯗꯤ ꯌꯥꯝ ꯂꯥꯕꯦꯕꯜ ꯑꯣꯏꯌꯦ
ꯑꯗꯨꯗꯤ ꯀꯩ -ꯀꯩ ꯇꯧꯋꯤ ꯍꯨꯏ ꯆꯥ- ꯆꯥꯕ ꯇꯦꯁꯇꯤ ꯀꯩ
ꯑꯗꯨꯝ ꯑꯥ ꯅꯠꯇꯦꯗ ꯑꯗꯨꯏ ꯑꯗꯨꯀꯣ ꯑꯩꯒꯤ ꯍꯨꯏꯗꯤ ꯆꯥꯕ ꯉꯝꯃꯣꯏ ꯑꯗꯨꯗꯤ ꯄꯣꯁꯤꯕꯜꯅꯦꯕꯀꯣ ꯑꯩꯅ ꯂꯣꯏꯕ ꯁꯤ ꯍꯨꯏ ꯁꯤꯗꯤꯀꯣ ꯑꯗꯨꯕꯨ ꯑꯩꯅ ꯄꯨꯔꯥ ꯑꯟꯅꯣꯟ ꯑ‌ꯣꯏꯕ ꯀꯔꯤꯁꯨ ꯑꯦꯛꯁꯄꯤꯔꯤꯌꯦꯟꯁ ꯕꯣꯟꯗꯤꯡ ꯂꯩ ꯇ꯭ꯔꯕꯗꯨꯗꯤ ꯑꯗꯨꯗꯤ ꯌꯥꯝ ꯏꯖꯤꯂꯤ ꯑꯣꯏꯅ ꯆꯥꯕ ꯉꯝꯕꯀꯣ
ꯑꯣꯀꯦ ꯑꯣꯀꯦ ꯆꯨꯝꯃ‌ꯦ ꯆꯨꯝꯃ‌ꯦ ꯑꯩꯁꯨ ꯆꯞ ꯆꯞ ꯃꯥꯅꯩ ꯑꯗꯨ ꯍꯨꯏ ꯆꯥ ꯆꯥꯕ ꯀꯩꯗꯧꯕꯒꯤ ꯅꯪꯒꯤꯗꯃꯛꯇꯤ ꯈ꯭ꯋꯥꯏ ꯍꯥꯎ ꯍꯥꯎꯈ꯭ꯔꯥꯕꯣ
ꯑꯥ ꯈꯪꯗꯦꯅꯦ ꯃꯥꯒꯤ ꯐ꯭ꯂꯦꯕꯔꯁꯦ ꯑꯈꯣꯏꯅ ꯊꯣꯡꯕ ꯀꯥꯟꯗꯀꯣ ꯈꯔ ꯀꯩ ꯍꯥꯏꯁꯤꯔꯥ ꯃꯥꯒꯤ ꯑꯇꯩꯒ ꯊꯣꯡꯕ ꯀꯥꯟꯗ ꯈꯪꯗꯦꯗꯥ ꯑꯇꯩ ꯑꯗꯨꯕꯨ ꯃꯥꯒꯤ ꯑꯃꯥ ꯌꯥꯝꯅ ꯇꯦꯛꯆꯔꯗꯣ ꯈꯔ ꯊꯤꯛ ꯑꯣꯏꯕ ꯃꯥꯜꯂꯦ